ꯍꯜꯂꯣ꯫ ꯍꯜꯂꯣ꯫
ꯍꯜꯂꯣ ꯇꯥꯕ꯭ꯔꯣ꯫
ꯍꫭ ꯇꯥꯔꯦ ꯇꯥꯔꯦ ꯀꯩꯗꯧꯔꯝꯏꯒꯦ꯫
ꯇꯥꯏ ꯇꯥꯏ꯫ ꯀꯩꯅꯣ ꯌꯥꯝ ꯀꯨꯏꯅ
ꯀꯩꯗꯧꯔꯝꯏꯅꫭ꯫ ꯑ ꯑꯩ ꯑ ꯑꯩꯒꯤꯅꯦ ꯋꯥꯈꯟ ꯅꯨꯡꯉꯥꯏꯇꯕ ꯑꯗꯨꯒꯤꯅꯦ ꯑꯩꯒꯤ ꯐꯣꯟꯒꯤ ꯅ ꯅꯦꯋꯥꯛꯇꫭ ꯈꯔ ꯅꯨꯡꯉꯥꯏꯇꯕ ꯗꯨꯒꯤꯅꯦꯕ꯫
ꯀꯩꯅꯣꯝꯆꯥꯁꯦ ꯑꯗꯨꯒꯁꯨꯝ ꯍꯥ
ꯀꯩꯗꯧꯔꯝꯃꯤꯅꯣ ꯍꯧꯖꯤꯛꯄꫭ꯫
ꯑꯩ ꯄꯨꯛ ꯄꯨꯛꯗꯨ ꯀꯩꯟ ꯅꯥꯔ ꯎꯝ ꯇꯥꯏ ꯇꯥꯏ ꯄꯨꯛꯇꯨ ꯅꯨꯡꯉꯥꯏꯇꯦꯅ ꯀꯩꯅꯣꯝ ꯆꯥꯒꯦ ꯇꯔꯝꯕꯅꯤ
ꯎꯝ ꯑꯣ ꯆꯥꯕ ꯊꯛꯄꯥ ꯋꯥꯠꯄꯩ ꯅꯥꯔꯛꯏꯔꯕ
ꯈꯪꯗꯤꯌꯦ ꯀꯩ ꯆꯥꯕ ꯊꯛꯄ ꯋꯥꯠꯄꯩꯔ ꯄꯨꯛꯁꯦ ꯅꯥꯕꯩ ꯇꯥꯏꯞ ꯇꯧꯋꯤ
ꯎꯝ
ꯆꯈꯥꯎꯒ ꯁꯣꯛꯑꯕꯥ ꯈꯪꯗꯦꯗ
ꯁꯣꯛ ꯑꯣꯏꯗ ꯆꯈꯥꯎꯗꯤ ꯀꯩꯗꯧ ꯁꯣꯛꯇꯣꯏꯅꯣ ꯆꯥꯕ ꯊꯛꯄ ꯐꯖꯅ ꯋꯥꯠꯄꯁꯨ ꯅꯠꯇꯦ ꯀꯩꯗꯧ ꯁꯣꯛ ꯀꯩꯅꯣ
ꯎꯝ ꯍꯣꯔꯦꯟ ꯀꯩꯅꯣꯝ ꯆꯥꯖꯤꯅꯥ
ꯎꯝ ꯑꯗꯨꯅꯦ ꯑꯩꯁꯨ ꯀꯩꯅꯣꯝ ꯍꯥꯏꯒꯦꯅ ꯇꯧꯔꯛꯏꯅꯦ ꯑꯉꯥꯡ ꯏꯖꯝ ꯍꯥꯏꯗꯣꯛꯄꯒꯤ ꯀꯩꯝ ꯄꯤꯖꯗ꯭ꯔꯤꯌꯦ ꯃꯌꯥꯝꯁꯤꯅ ꯇ꯭ꯔꯤꯠ ꯇꯧꯔꯣꯏꯗ꯭ꯔꯅ ꯍꯪꯅꯔꯛꯄ
ꯑꯩ ꯍꯣꯔꯦꯟꯖꯦ ꯍꯥꯏꯐꯦꯠꯇꯪ ꯀꯩꯅꯝ ꯁꯤꯟꯖꯤꯔꯅ ꯃꯌꯥꯝ ꯄꯨꯜꯂꯒ ꯈꯜꯂꯝꯃꯤꯅꯦ
ꯈꯣꯏ ꯆꯕꯩꯅꯦ ꯍꯥꯏꯔꯗꯤ ꯏꯌꯥꯗꯥ ꯌꯥꯏ ꯀꯩ ꯆꯥꯖꯦ ꯍꯥꯏꯅꯣ
ꯑꯗꯣ ꯆꯥꯕꯩꯖꯦ ꯃꯌꯥꯝ ꯆꯥ ꯌꯥꯕꯥ ꯑꯗꯨꯝ ꯇꯧꯔꯁꯦ ꯗ ꯑꯩꯁꯨ ꯀꯩꯅꯣ ꯂꯩꯇꯤꯌꯦ ꯑꯩꯁꯨ ꯁꯨꯝ ꯏꯃꯥꯟꯅꯕꯣꯏꯗ ꯂꯩꯌꯦ ꯑꯗꯨꯅ ꯀꯩꯅꯣꯗꯧ ꯆꯥꯕꯩꯗꯣ ꯅꯣꯏꯗ ꯀꯩꯅꯣ ꯇꯧꯒꯗ꯭ꯔꯥ ꯈꯣꯠꯀꯗ꯭ꯔꯅ ꯍꯪꯒꯦꯅ ꯇꯧꯔꯛꯏꯅꯦ
ꯎꯝ ꯃꯌꯥꯝ ꯄꯨꯟꯆꯥꯕ ꯌꯥꯕ ꯍꯥꯏꯗꯤ ꯀꯩꯩꯅꯣ ꯍꯥꯏꯖꯦ ꯀꯥꯡꯁꯣꯏꯔꯣ ꯅꯠꯇ꯭ꯔꯒ
ꯅꯠ ꯇꯦꯗꯥ ꯑꯏ ꯀꯥꯡꯁꯣꯏꯕꯨꯗꯤ ꯆꯥꯔꯣꯏꯌꯦ ꯑꯣꯟꯊꯣꯛ ꯑꯣꯟꯊꯣꯛꯄ ꯀꯥꯡꯁꯣꯏ ꯇꯧꯔꯁꯤ ꯍꯥꯏꯔꯣ
ꯅꯪꯁꯨ ꯆꯥ ꯀꯩꯅꯣꯝ ꯆꯥꯥꯖꯦ ꯍꯥꯏꯔ ꯀꯥꯡꯁꯣꯏ ꯇꯧꯔꯗꯤ ꯏꯖꯠ ꯃꯥꯪꯗꯔꯣ ꯑꯗꯨꯗꯤ
ꯃꯥꯅꯦ ꯃꯥꯅꯦ
ꯊꯃꯣꯏꯗꯨꯅ ꯑꯗꯨ ꯌꯧꯔꯒꯗꯤ ꯄꯤꯖꯔꯣꯅꯦ
ꯐꯔꯦꯁꯦ ꯃꯌꯥꯝ ꯄꯨꯂꯞꯁꯨ ꯆꯥꯃꯤꯟꯅ ꯌꯥꯕ ꯌꯦꯟꯂꯥ ꯀꯩꯅꯣꯝꯃ ꯍꯦꯛ ꯆꯥꯔꯁꯦ
ꯂꯣꯏ ꯆ ꯌꯥꯔꯦꯅ ꯌꯦꯟ ꯑꯣꯏꯇꯥꯔꯗꯤ ꯂꯣꯏ ꯆꯌꯔꯥꯅꯤꯗꯅ
ꯑꯣ
ꯎꯝ ꯌꯥꯏ ꯀꯩꯅꯣ ꯑꯗꯨꯝ ꯆꯥꯔꯁꯦ
ꯍꯣꯏ ꯌꯥꯏꯌꯦ ꯑꯗꯨꯗꯤ ꯑꯩꯈꯣꯏ ꯃꯤ ꯀꯌꯥꯃꯨꯛ ꯑꯣꯏꯗꯣꯏꯖꯥꯠꯅꯣ
ꯎꯝ ꯑꯈꯣꯏꯔꯣꯝꯗꯒꯤ ꯃꯤ ꯑꯗꯨꯗꯤ ꯀꯩꯅꯣꯅꯦꯕꯀꯣ ꯑꯈꯣꯏ ꯇꯔꯨꯛ ꯑꯈꯣꯏꯔꯣꯝꯗꯒꯤ ꯇꯔꯨꯛ ꯂꯥꯛꯑꯅꯤ
ꯈꯣꯏꯔꯣꯝꯗꯩ ꯃꯤ ꯃꯥꯄꯜꯃꯨꯛ ꯑꯣꯏꯗꯧ ꯃꯥꯜꯂꯦ
ꯎꯝ ꯇꯔꯥ ꯇꯨꯛ ꯀꯩꯅꯣ ꯇꯔꯨꯛꯇꯤ ꯀꯩꯅꯣ ꯇꯔꯥꯎꯉꯥ ꯇꯥꯔꯕ ꯃꯤ ꯇꯔꯥꯎꯉꯥ
ꯎꯝ ꯃꯥꯄꯟ ꯅꯠꯇꯦ ꯅꯤꯄꯥꯟꯅꯤ
ꯑꯣ ꯑꯗꯨꯗꯤ ꯀꯩꯅꯣ ꯃꯤ ꯇꯔꯥꯃꯔꯤ
ꯎꯝ
ꯑꯗꯨꯗꯤ ꯀꯦꯖꯤ ꯑꯍꯨꯝꯒꯨꯝꯕ ꯆꯪꯒꯗ꯭ꯔꯥ ꯃꯤ ꯌꯥꯝꯕꯅꯤꯅ
ꯎꯝ ꯌꯥꯕꯨꯗꯤ ꯌꯥꯏꯅꯦ ꯃꯤ ꯑꯃꯒꯤ ꯀꯦꯖꯤ ꯑꯃꯃꯝ ꯄꯤꯖꯕ ꯈꯔ ꯂꯩꯔ ꯈꯔ ꯂꯩꯔ ꯇꯧꯁꯤꯗ ꯑꯗꯨ ꯐꯖꯗꯦꯗ
ꯅꯪꯗꯤ ꯑꯗꯨ ꯃꯌꯥꯝ ꯄꯥꯝꯖꯩꯗꯨꯗꯤ ꯊꯕꯛꯀ ꯇꯧꯁꯤꯜꯂꯒ ꯗꯥꯏꯔꯦꯛ ꯗꯦꯗꯤꯅꯦ ꯅꯪ ꯍꯧꯖꯤꯛ ꯑꯣꯜꯂꯤꯁꯦ
ꯂꯦꯄꯤ ꯂꯦꯄꯤ ꯍꯧꯖꯤꯀꯥꯟ ꯇꯧ ꯌꯥꯗ꯭ꯔꯦ ꯑꯗꯨꯝꯕ
ꯍꯟꯗꯔꯦ ꯍꯥꯏꯇꯥꯔꯦ ꯍꯨꯖꯤꯛ ꯆꯥꯡꯗ ꯂꯩꯔꯦ ꯆꯥꯡꯗ ꯂꯩꯔꯦ
ꯎꯝ ꯎꯝ ꯎꯝ
ꯑꯗꯨ ꯀꯩꯅꯣ ꯇꯧꯔꯁꯦ ꯑꯗ ꯑꯗꯨꯃꯥꯏꯅ ꯇꯧꯔꯁꯦ ꯀꯦꯖꯤ ꯑꯍꯨꯝꯅ ꯌꯥꯒꯗ꯭ꯔꯥ
ꯎꯝ
ꯃꯇꯝꯖꯨ ꯊꯦꯡꯖꯤꯜꯂꯃꯤꯅ ꯍꯪꯉꯛꯏꯅꯤꯅꯦ ꯀꯩꯅꯣ ꯇꯧꯔꯁꯤꯔ ꯅꯣꯏ ꯍꯦꯠꯇꯒꯤ ꯏꯟꯐꯣꯔꯃꯦꯁꯟ ꯍꯥꯏꯐꯦꯠ ꯂꯧꯔꯛꯈꯤꯒꯦ ꯍꯥꯏꯕ꯭ꯔꯥ ꯀꯃꯥꯏꯅ ꯇꯧꯕꯅꯣ
ꯍꯥꯥ ꯀꯔꯤ
ꯏꯌꯥ ꯌꯥꯏ ꯑꯗꯨꯕꯨꯗꯤ
ꯎꯝ ꯈꯜꯂꯤꯅꯦ
ꯅꯠꯇꯦ ꯏꯟꯐ‌ꯣꯔꯃꯦꯁꯟ ꯍꯥꯏꯁꯦ ꯆꯥꯕꯩꯕꯨꯗꯤ ꯌꯥꯔꯛꯀꯅꯤ ꯑꯗꯨꯒ ꯀꯩꯅꯣꯗꯨꯢ ꯋꯥꯅꯤ ꯎꯝ ꯍꯥꯏꯗꯤ ꯀꯦꯖꯤꯗꯣ ꯀꯌꯥ ꯇꯧꯁꯦ ꯍꯥꯏꯅꯣ
ꯑꯗꯨꯅꯦ ꯀꯦꯖꯤ ꯑꯃꯅꯤ ꯇꯧꯕꯗꯗꯤ ꯀꯩꯁꯨ ꯃꯅꯝ ꯅꯝꯃꯔꯣꯏꯌꯦ
ꯎꯝ ꯀꯦꯖꯤ ꯑꯃ ꯇꯧꯕꯗꯨꯗꯤ ꯐꯖꯃꯟꯗꯦ ꯑꯗꯨꯗꯤ ꯑꯗꯣ ꯑꯩꯅ ꯍꯥꯏꯁꯤꯅ ꯁꯨ ꯁꯨꯃꯥꯏꯅ ꯇꯧꯔꯤꯁꯤ ꯁꯤꯅꯤ ꯍꯧꯖꯤꯛ ꯄꯨꯡ ꯀꯌꯥ ꯇꯥꯔꯦ ꯇꯔꯨꯛ ꯇꯥꯗ‌ꯣꯔꯕ ꯃꯇꯝꯗꯤ ꯆꯞ ꯆꯥ ꯑꯁꯦꯡꯕ ꯑꯣꯏꯅ ꯂꯧꯖꯩ ꯍꯥꯏꯔꯦ ꯅꯠꯇ꯭ꯔꯒ ꯗ꯭ꯔꯦꯁ ꯂꯧꯖꯩ ꯍꯥꯏꯔ ꯂꯥꯏꯚ ꯂꯧꯖꯦ ꯍꯥꯏꯔꯣ
ꯎ ꯀꯝꯕꯅ ꯐꯒꯦ
ꯑꯩꯅ ꯈꯜꯂꯤꯁꯤꯅ ꯎꯝ ꯇꯟ ꯅꯣꯏ ꯇꯟꯅꯔꯗꯤ ꯈꯪꯗꯦ ꯀꯣ ꯑꯗꯣ ꯑ ꯑꯩꯗꯤ ꯁꯦꯝꯗꯦ ꯁꯤꯅꯤ ꯁꯤꯗ ꯑꯩ ꯁꯦꯝꯅꯤꯡꯉꯦꯕ ꯍꯥꯏꯗꯤ ꯍꯩꯅꯕ ꯑꯗ ꯄ꯭ꯔꯥꯏꯖꯇꯨꯁꯨ ꯇꯪꯈꯥꯏ ꯑ ꯇꯥꯔꯅꯤꯅ ꯋꯥꯟ ꯅꯥꯏꯟꯇꯤꯅꯤꯅꯒꯤ ꯌꯦꯟ ꯑꯅꯤꯃꯨꯛ ꯂꯧꯔꯗꯤ ꯀꯦꯖꯤꯗꯣ ꯑꯃꯗꯨꯅ ꯇꯨ ꯇꯨ ꯀꯩꯅꯣꯗꯣ ꯌꯦꯟꯗꯣ ꯇꯨ ꯁꯤꯁꯇꯤ ꯇꯨ ꯁꯤꯁꯇꯤ ꯤ ꯀꯩꯅꯣꯗꯈꯪꯗꯦ ꯇꯨ ꯁꯤꯛꯁꯇꯤꯗ ꯐꯤꯐꯇꯤꯗ ꯀꯔꯤꯝ ꯂꯩꯔꯝꯒꯅꯤ ꯍꯂ ꯍ ꯎꯝ
ꯋꯥꯟ ꯅꯥꯅꯇꯤ ꯂꯩꯌꯪ
ꯎꯝ
ꯑꯗꯨꯗꯤ ꯑ ꯀꯦꯖꯤ
ꯉꯥꯛ ꯍꯧꯕ ꯉꯥꯛꯍꯧꯕ ꯑꯗꯨꯑꯣꯏꯗꯤ ꯂꯨꯄꯥ ꯁꯨꯝ ꯈꯜꯂ ꯌꯦꯡꯉꯁꯤꯅꯦ ꯌꯥꯝ ꯁꯦꯞ ꯑꯣꯏꯔꯣꯏꯗꯕ ꯃꯇꯝ ꯌꯥꯝ ꯃꯥꯡꯒ ꯋꯥꯗꯣꯏ ꯑꯣꯏꯔꯗꯤ ꯑꯃꯨꯛ ꯈꯜꯂꯤꯅꯦꯕ ꯁꯤꯛꯁ ꯀꯦꯖꯤ ꯑꯍꯨꯝ ꯂꯧꯧꯕ ꯇꯥꯔꯒꯗꯤ ꯁꯤꯛꯁꯇꯤꯁꯦ ꯑꯍꯨꯝ ꯁꯦꯞ ꯇꯧꯗꯣꯏꯅꯦꯕꯀꯣ
ꯎꯝ
ꯑꯦ ꯑꯔ ꯒꯣꯏꯡ ꯇꯨ ꯁꯦꯞ ꯑꯕꯥꯎꯠ ꯋꯥꯟ ꯑꯩꯠ ꯇꯤ ꯄꯅ ꯆꯥꯝꯃꯒ ꯃꯧ ꯃꯥꯐꯨ ꯁꯦꯞ ꯇꯧꯗꯕ
ꯑꯣ ꯀꯦꯒꯤ ꯑꯃꯃꯨꯛ ꯑꯇꯣꯄ ꯋꯥ
ꯀꯦꯖꯤ ꯑꯍꯨꯝ ꯑꯥ ꯑꯍꯨꯝ ꯂꯩꯕ ꯀꯥꯟꯗ ꯀꯦꯖꯤ ꯑꯃꯒꯤ ꯃꯌꯥꯃꯨꯛ ꯊꯣꯛꯄꯀꯣ ꯑꯗꯨꯒ ꯀꯩꯒꯨꯝꯕ ꯑꯥ ꯎꯝ ꯋꯥꯟ ꯅꯥꯏꯟꯇꯤꯗ ꯄꯤꯕꯗꯣ ꯇꯥꯕ꯭ꯔꯥ
ꯇꯥꯏ ꯇꯥꯏ
ꯎ ꯋꯥꯟ ꯅꯥꯏꯟꯇꯤꯗꯣ ꯀꯦꯖꯤ ꯀꯩꯅꯣ ꯎꯝ ꯌꯦꯟꯗꯨꯁꯨ ꯃꯣꯏꯁꯨ ꯀꯩꯅꯣ ꯐꯪꯗꯕꯅꯤꯅꯦ ꯑꯅꯤ ꯃꯈꯥꯏ ꯑꯋꯥꯏꯃꯨꯛ ꯂꯣꯏ ꯂꯩꯕꯅꯤꯅꯦ
ꯑꯗꯨꯗꯤ ꯑꯅꯤ ꯃꯈꯥꯏ ꯑꯅꯤ ꯂꯧꯔꯗꯤ ꯃꯉꯥꯃꯨꯛ ꯇꯥꯕ꯭ꯔꯥ
ꯃꯉꯥꯃꯨꯛꯇꯔꯝꯗꯧ ꯃꯥꯜꯂꯦ ꯑꯗꯨꯗꯤ ꯑꯃꯨꯛ ꯌꯥꯝꯃꯟꯗꯧ ꯃꯥꯟꯕ ꯑꯥꯏ ꯄꯤ ꯑꯁ ꯑꯗꯨ ꯁꯤꯗꯤ ꯇꯥꯡꯉꯤꯍꯦ ꯑꯗꯨꯒ ꯇꯨ ꯑꯍꯣꯏ ꯌꯥꯝꯃꯦ ꯇꯨ ꯁꯤꯛꯁꯇꯤ ꯏꯟꯇꯨ ꯇꯨ ꯐꯤꯐꯇꯤꯑꯕꯀꯣ
ꯎꯝ
ꯎ ꯇꯨ ꯐꯤꯐꯇꯤ ꯏꯟ ꯇꯨ
ꯀꯦꯖꯤꯒ ꯑꯍꯨꯝ ꯃꯔꯤ
ꯁꯚꯦꯟ ꯐꯤꯐꯇꯤ ꯅꯥꯏꯟ ꯐꯤꯐꯇꯤ ꯑꯃꯗꯨꯗꯅ ꯀꯦꯖꯤ ꯃꯉꯥꯒꯤꯗꯨꯗꯅ ꯅꯥꯏꯟ ꯐꯤꯐꯇꯤ ꯇꯥꯕꯀꯣ
ꯎꯝ
ꯁꯕꯦꯟꯇꯤ ꯑꯥꯏꯇꯤ ꯅꯁꯦꯟꯇꯤ ꯂꯨꯄꯥ ꯆꯅꯤ ꯈꯦꯠꯅꯕ
ꯑꯗꯣ ꯀꯦꯖꯤ ꯑꯍꯨꯝ ꯑꯥ ꯃꯥ ꯀꯦꯖꯤ ꯑꯍꯨꯝꯗꯨꯁꯨ ꯑꯩ ꯈꯔ ꯋꯥꯠ ꯅꯠꯇꯔꯥꯒ ꯑꯍꯨꯝꯗꯤ ꯌꯥꯒꯗ꯭ꯔꯥ
ꯑꯍꯨꯝꯗꯤ ꯌꯥꯕ ꯍꯥꯏꯁꯦ ꯆꯞ ꯆꯥꯗꯧꯗꯤ ꯃꯥꯜꯂꯦ
ꯑꯍꯨꯝꯖꯦ
ꯎꯝ
ꯎ ꯑꯍꯨꯝꯗ ꯁꯕꯦꯟ ꯐꯤꯐꯇꯤꯅꯦꯕꯀꯣ
ꯎꯝ ꯀꯩꯒꯨꯝꯕ ꯀꯩꯅꯣꯗ ꯂꯩꯇꯥꯔꯒꯗꯤ ꯍꯥꯏꯗꯤ ꯑ ꯑꯣꯏ ꯗ꯭ꯔꯦꯁꯇ ꯂꯩꯇꯥꯥꯔꯒꯗꯤ ꯑꯥ
ꯑꯗꯨ ꯑꯣꯏꯔꯒꯅ ꯀꯩꯅꯣ ꯇꯧꯔꯖꯤꯔꯣ ꯑꯥ ꯀꯦꯖꯤ ꯑꯍꯨꯝ ꯇꯥꯕ ꯑꯃ ꯈꯤꯇꯪ ꯑꯆꯧꯕ ꯑꯃ ꯌꯦꯡꯉꯖꯤꯔꯣ
ꯀꯦꯖꯤ ꯑꯍꯨꯝ ꯑꯗꯨ ꯐꯪꯗꯕꯅꯤꯅꯦ
ꯐꯪꯗ꯭ꯔꯒꯅ ꯃꯑꯣꯡꯗ ꯌꯦꯡꯉ ꯑꯅꯤꯔ ꯀꯩꯅꯣ ꯂꯧꯔꯖꯤꯔꯣ
ꯋꯥꯌꯔꯗꯨ ꯑꯗꯨ ꯑꯣꯏꯔꯖꯨ ꯌꯥꯏꯅꯦ ꯑ
ꯑꯣ ꯑꯗꯥꯏ ꯇꯧꯔꯖꯤꯅꯦ ꯃꯇꯝꯖꯨ ꯊꯦꯡꯖꯤꯜꯂꯛꯑꯃꯤꯅ ꯆꯥꯕꯤ ꯊꯛꯄꯤ ꯇꯥꯏꯃꯤꯡꯖꯤꯗꯤ ꯉꯟꯅ ꯇꯧꯍꯧꯕꯅ ꯐꯩꯗꯅ ꯊꯦꯡꯉꯗꯤ ꯑꯃꯨꯛ ꯍꯣꯔꯦꯟ ꯀꯩꯅꯣꯗꯣ ꯌꯦꯟꯗꯣ ꯍꯥꯎꯗ ꯑꯣꯏꯇꯥꯔꯁꯨ ꯃꯍꯥꯎ ꯃꯥꯡꯕꯒꯤ ꯃꯑꯣꯡꯗ ꯂꯩꯒꯅꯦꯕ
ꯎꯝ ꯆꯥꯛ ꯂꯥꯝꯁꯤꯜꯂꯛꯑꯗꯤ ꯁꯨꯝ ꯂꯥꯝꯕꯒꯤ ꯍꯦꯟꯖꯜꯂꯛꯑꯗꯤ ꯀꯩꯅꯣ ꯇꯧꯕꯅꯤ
ꯎꯝ ꯑꯗꯨꯅꯦ ꯑꯗꯨꯗꯤ ꯀꯩꯅꯣ ꯇꯧꯔꯁꯦ ꯁꯦꯝꯗꯕꯗꯣ ꯁꯦꯝꯗꯕꯗ ꯀꯦꯖꯤ ꯑꯍꯨꯝ ꯑꯍꯨꯝ ꯃꯈꯥꯏ ꯑꯗꯥꯏ ꯃꯌꯥꯗ ꯐꯪꯕ꯭ꯔꯥ ꯌꯦꯡꯉꯁꯤ ꯑꯗꯨ ꯂꯧꯔꯨꯔꯥꯁꯦ ꯑꯗꯨꯒ ꯃꯗꯨ ꯃꯣꯏ ꯁꯣꯝꯗ ꯌꯦꯡꯉꯁꯦ ꯁ꯭ꯋꯥꯏꯗꯒꯤ ꯑꯈꯣꯏꯒꯤ ꯖꯒꯥꯗꯨꯗꯒꯤ ꯑꯗꯨꯝ ꯊꯤꯔꯒ ꯑꯗꯨꯝ ꯆꯠꯈ꯭ꯔꯁꯦ ꯑꯩꯈꯣꯏꯅ ꯄꯥꯝꯃꯤ ꯄꯣꯠꯇꯣ ꯐꯪꯕ꯭ꯔꯥ ꯌꯦꯡꯉꯁꯦ ꯐꯪꯉꯗꯤ ꯑꯗꯨꯃꯥꯏꯅ ꯇꯧꯔ ꯂꯧꯔꯛꯑꯁꯦ ꯑꯗꯨꯅ ꯐꯗꯔꯣ
ꯎꯝ ꯑꯗꯨꯅꯦ ꯃꯇꯝꯁꯨꯨ ꯌꯥꯁꯤꯜꯂꯛꯄꯁꯤꯗ ꯑꯗꯨꯅꯤ ꯑꯩꯅ ꯍꯪꯅꯔꯛꯏꯁꯦ ꯍꯥꯏꯗꯤ ꯃꯃꯥꯡꯒꯤ ꯃꯥꯒꯤ ꯔꯤꯖꯜꯠ ꯍꯥꯏꯗꯣꯛꯄꯗꯁꯨ ꯀꯔꯤꯝ ꯇꯧꯈꯤꯗ꯭ꯔꯦꯕꯣ
ꯎꯝ ꯑꯗꯨꯗꯩ ꯅꯪꯅ ꯀꯝꯄꯥ ꯂꯥꯛꯏ ꯀꯥꯏꯅ ꯁꯣꯛ ꯆꯠꯈꯤꯗꯥꯏꯅꯦ
ꯀꯃꯥꯏ ꯆꯠꯂꯣꯏꯗꯣꯏꯅꯣꯅꯦ
ꯀꯝꯄꯥ ꯑꯗꯨꯝ ꯄꯥꯁꯇꯤ ꯏꯇꯧ ꯇꯧ ꯔꯗꯨꯕꯨ ꯁꯕꯖꯦꯛꯇꯣ ꯍꯥꯏꯕꯗꯤ ꯑꯔꯨꯕꯗꯁꯨ ꯅꯠꯇꯦ ꯃꯅꯤꯄꯨꯔꯤꯗꯅꯦ ꯑꯗꯨꯝ ꯄꯥꯁ ꯏꯇꯧ ꯇꯧꯗꯣ ꯂꯩꯔꯗꯨꯕꯨ
ꯎꯝ ꯍꯣꯏꯅꯦ ꯑꯗꯨꯕꯨꯗꯤ ꯑꯗꯣ ꯃꯑꯣꯡ ꯅꯤꯌꯣꯝꯗ ꯈꯪꯗꯃꯤꯅ ꯑꯃꯨꯛ ꯁꯣꯏꯔꯛꯑꯗꯤꯅ ꯈꯜꯂꯤꯕꯅꯤꯅꯦꯍ ꯂꯥꯏꯔꯤꯛꯅꯒ ꯃꯔꯣꯟꯃꯥ ꯍꯩꯕꯅꯦ ꯑꯗꯨꯏꯅꯤꯗ
ꯁꯨꯡꯁꯣꯏ ꯁꯣꯏꯔꯣꯏ꯫
ꯎꯝ ꯑꯗꯨꯗꯤ ꯀꯩꯅꯣ ꯇꯧꯁꯦ ꯍꯧꯖꯤꯛ ꯍꯥꯏꯅꯔꯝꯕ ꯃꯑꯣꯡ ꯗꯣ ꯑꯗꯨ ꯀꯩꯅꯣꯖꯦ ꯃꯇꯨ ꯀꯩ ꯐꯣꯏꯕ ꯈꯣꯠꯄꯁꯦ ꯑꯗꯨꯨꯝ ꯐꯣꯏꯍꯜꯂꯛꯄꯅ ꯐꯗꯣꯏꯔꯥ ꯅꯠꯇ꯭ꯔꯒ ꯁꯤꯂꯥꯛ ꯑꯒ ꯐꯣꯏꯕꯅ ꯐꯗꯣꯏꯔ
ꯎꯝ ꯃꯇꯨꯗꯣ ꯎꯝ ꯑꯥꯗ ꯑꯗꯨꯝ ꯐꯣꯏꯍꯟꯕ ꯌꯥꯕꯅꯤ ꯎꯝ ꯑꯩ ꯁꯨꯃꯥꯏꯅ ꯇꯧꯋꯦꯕ ꯎꯝ ꯑꯃ ꯌꯦꯟ ꯑꯍꯨꯝ ꯂꯧꯔꯛꯄꯩꯗꯣ
ꯎꯝ
ꯑꯗꯨꯒꯤꯗꯨꯗ ꯅꯨꯄꯤ ꯑꯃ ꯂꯩꯍꯧꯋꯦꯕ
ꯎꯝ
ꯑꯗꯨꯅ ꯁꯨꯃꯥꯏ ꯍꯪꯕ ꯎꯝ ꯌꯦꯟ ꯀꯩꯀꯥꯁꯦ ꯃꯇꯨ ꯀꯩꯀꯥ ꯐꯣꯏꯕꯗ ꯀꯩꯅꯣꯗ ꯂꯨꯄꯥ ꯄꯨꯟꯅ ꯀꯌꯥ ꯂꯧꯗꯣꯏꯅꯣ ꯆꯥꯝꯃ ꯂꯧꯅꯤꯌꯦ
ꯃꯇꯨ ꯐꯣꯏꯕꯗ
ꯑꯩꯅ ꯇꯥꯥꯟꯕꯩꯖꯨ ꯍꯥꯏꯕ
ꯑꯥ ꯑꯥ
ꯑꯗꯨꯒ ꯅꯍꯥꯃꯣꯝ ꯕꯤꯔꯌꯥꯅꯤ ꯆꯥꯕꯤꯗꯣ ꯅꯣꯏ ꯏꯕꯥꯥꯏꯅ ꯌꯦꯟꯒꯤ ꯑꯃ ꯀꯩꯅꯣ ꯂꯩꯕꯤꯗꯣ
ꯑꯥ
ꯑꯗꯨꯗꯅ ꯀꯩꯅꯣ ꯇꯧꯋꯦ ꯎꯝ ꯀꯥꯝꯗꯤ ꯀꯥꯝꯃꯛꯇꯦ ꯐꯣꯏꯕꯗꯪ ꯇꯧꯔꯛꯑꯦ ꯃꯣꯏꯅ
ꯎꯝ
ꯑ ꯄꯩꯁꯥꯗꯤ ꯀꯩꯝ ꯂꯧꯍꯧꯗꯦ ꯑꯗꯨꯅ ꯑꯃꯨꯛ ꯅꯨꯄꯤꯗꯤ ꯂꯩꯍꯧꯗꯕꯗꯨꯅ ꯑꯃꯨꯛ
ꯑꯣ ꯀꯥꯝꯕ ꯌꯥꯎꯗꯕꯤꯗ ꯃꯇꯈꯛ ꯐꯣꯏꯔꯛꯄ ꯑꯣꯏꯇꯥꯔꯒꯗꯤ ꯐ꯭ꯔꯤ ꯑꯣꯏꯕ꯭ꯔꯥ
ꯎꯝ ꯑꯗꯨ ꯈꯪꯗꯦ ꯑꯀꯟꯗꯤꯁꯅꯦꯜ ꯑꯣꯏꯕ ꯌꯥꯏ ꯍꯥꯏꯗꯤ ꯅꯨꯄꯤꯗꯨꯅ ꯌꯥꯝꯅ ꯀꯩꯅꯣ ꯇꯧꯕꯩ ꯇꯥꯏꯞꯇ ꯑꯗꯨꯅ ꯍꯥꯏꯍꯧꯕꯗꯨꯗ
ꯀꯩ ꯀꯩ ꯌꯥꯎꯒꯦ
ꯍꯥꯏꯗꯤ ꯑꯁ ꯃꯩꯒꯤ ꯄꯩꯁꯥ ꯒ꯭ꯌꯥꯁ ꯄꯩꯁꯥ ꯑꯗꯨꯗꯤ ꯃꯥꯡꯖꯔꯅꯤ ꯑꯩꯈꯣꯏꯗ ꯈꯔꯅ
ꯑꯣ ꯑꯣ ꯑꯩꯈꯣꯏꯅ ꯍꯦꯛ ꯂꯧ ꯃꯐꯝꯗꯨꯔꯣ
ꯑꯣ ꯍꯣꯏ ꯍꯣꯏ ꯑꯗꯨ ꯅꯨꯄꯥ ꯑꯈꯣꯏ ꯈꯪꯅꯕꯗꯨꯗ ꯑꯗꯨꯅꯗꯤ ꯀꯥꯝꯒꯔꯗꯤ ꯑꯗꯨꯝ ꯍꯥꯏꯕꯅꯦ ꯑꯗꯣ ꯅꯨꯄꯤꯗꯨꯅ ꯄꯩꯁꯥ ꯃꯥꯡꯉꯅꯤ ꯈꯣꯠꯂꯅꯤ
ꯎꯝ ꯍꯣ ꯍꯣꯏ ꯐꯔꯦ ꯐꯔꯦ ꯑꯗꯨꯗꯤ ꯑꯩ ꯂꯥꯛꯑꯒꯦ ꯆꯠꯅꯕ ꯇꯧꯔꯁꯤ ꯗꯨꯗꯤ ꯀꯣ ꯎꯝ ꯐꯔꯦ ꯐꯔꯦ ꯊꯝꯃꯦ ꯀꯣ